ꯁꯨꯝ ꯂꯩ ꯌꯥꯝꯕꯅꯦ ꯆꯥꯛ ꯆꯥꯔꯕꯣ
ꯑꯥꯎ ꯆꯥꯔꯦ
ꯀꯩ ꯃꯊꯦꯜ ꯆꯥꯔꯒꯦ
ꯎꯝ ꯑ ꯍꯧꯖꯤ ꯀꯥꯟ ꯆꯦ ꯒꯣꯜ ꯁꯝꯕꯜꯒꯤ ꯁꯉꯃꯜ
ꯍꯋꯥꯏ ꯑꯁꯥꯡꯕꯤꯒꯨꯝꯕ ꯀꯥꯡꯍꯧ ꯉꯧꯔꯒ ꯏꯔꯣꯟꯕ ꯑꯃ ꯇꯧꯔꯒ ꯆꯁꯤꯟꯈꯔꯦ
ꯑꯗꯨꯅ ꯍꯥꯎꯕꯅꯤꯗ ꯍꯥꯏꯗꯤ ꯊꯥꯎ ꯊꯨꯝꯒꯨꯝꯕ ꯀꯩꯒꯨꯝꯕ ꯌꯥꯝ ꯆꯥꯕꯁꯦꯀꯣ ꯏꯁꯥꯗꯁꯨ ꯅꯨꯡꯉꯥꯏꯇꯦꯗꯅꯀꯣ
ꯑ ꯊꯥꯎ ꯊꯨꯝ ꯆꯥꯕꯁꯦ ꯏꯁꯥꯁꯦ ꯌꯥꯝꯅ ꯐꯠꯇꯦ
ꯎꯝꯝ ꯑꯁꯤꯗꯤ ꯀꯩꯀꯩ ꯆꯠꯊꯣꯛꯀꯗꯧꯕ ꯂꯩꯇ꯭ꯔꯣ
ꯂ ꯉꯁꯤꯁꯦ ꯑꯩꯈꯣꯏꯁꯦ ꯑ ꯀꯩꯕꯨꯜ ꯂꯝꯖꯥꯎꯗ ꯆꯠꯂꯒ ꯁꯉꯥꯏꯁꯨ ꯌꯦꯡꯉꯨꯅꯤ ꯑꯗꯒꯤ ꯂꯝꯗꯝꯗꯨꯒꯤ ꯑꯀꯣꯏꯕ ꯁꯨꯝ ꯊꯕꯛ ꯏꯪꯈꯥꯡ ꯀꯔꯤ ꯀꯔꯤ ꯀꯃꯥꯏꯅ ꯇꯧꯅꯕ ꯍꯥꯏꯕ ꯑꯗꯨꯒꯨꯝꯕꯁꯨ ꯈꯔ ꯌꯦꯡꯉꯨꯒꯗꯕ ꯂꯩ
ꯀꯅꯥ ꯀꯅꯥ ꯆꯠꯄ ꯇꯥꯔꯕ ꯑꯗꯨꯗꯤ ꯍꯥꯏꯗꯤ ꯅꯃꯥꯟꯅꯕꯤ ꯑꯗꯒꯤ ꯀꯩꯅꯣ ꯇꯧꯕ ꯁꯨꯝ ꯅꯨꯄꯥ ꯃꯃꯥꯟꯅꯕꯤꯁꯨ ꯈꯪꯅꯕꯒꯨꯝꯕ ꯀꯇꯤ ꯑꯗꯨꯝ ꯌꯥꯎꯗꯣꯏꯔꯣ
ꯍꯥꯎ ꯏꯃꯥꯟꯅꯕꯤꯁꯤꯡ ꯏꯃꯥꯟꯅꯕꯁꯤꯡ ꯑꯩꯈꯣꯏ ꯏ ꯈꯔ ꯇꯧꯔꯒ ꯑꯩꯈꯣꯏꯅ ꯇꯧꯒꯗꯕ ꯊꯕꯛ ꯈꯔ ꯂꯩꯕ ꯑꯗꯨꯒꯤ ꯆꯠꯊꯣꯛꯎꯔꯒ ꯊꯕꯛꯇꯨ ꯆꯠꯄ ꯑꯣꯏꯅꯁꯨ ꯍꯦꯛ ꯁꯉꯥꯏꯁꯨ ꯌꯦꯡꯉꯛꯁꯦ ꯍꯥꯏꯅꯁꯨ ꯇꯧꯕꯅꯤ ꯑꯗꯨꯈꯤ ꯆꯠꯀꯅꯤ
ꯅꯨꯡꯉꯥꯏꯅꯤ ꯀꯩꯅꯣ ꯑꯗꯨꯗꯤ ꯍꯥꯏꯗꯤ ꯀꯔꯤ ꯍꯥꯏꯔꯑꯣ
ꯑꯥ ꯀꯃꯥꯏ ꯀꯃꯥꯏꯅ ꯇꯧꯔꯤꯒꯦ
ꯅꯨꯡꯉꯥꯏꯔꯤ ꯍꯥꯏ ꯇꯥꯕꯅꯤꯗꯅ ꯋꯥꯏ ꯍꯥꯏꯔꯨꯔꯗꯤ ꯐꯠꯇꯦꯅ ꯀꯣ
ꯑꯗꯨꯅꯦ ꯆꯥꯛ ꯏꯁꯤꯡ ꯎꯅꯔꯕꯣ ꯀꯃꯥꯏꯅ ꯇꯧꯔꯒꯦ ꯍꯧꯖꯤꯛ ꯉꯁꯤꯒꯤ ꯑꯌꯨꯛꯀꯤ
ꯎꯝ ꯑꯩꯕꯨꯗꯤ ꯀꯩꯅꯣ ꯇꯧꯗ꯭ꯔꯤꯌꯦ ꯆꯥꯛ ꯊꯣꯡꯒꯦꯅ ꯇꯧꯔꯝꯕꯅꯦꯕꯀꯣ
ꯑꯥ
ꯑꯩꯗꯤ ꯀꯩꯅꯣ ꯁꯧꯒꯔꯤ ꯊꯣꯡꯁꯤꯔꯥꯅ ꯇꯧꯕꯅꯦ ꯑꯗꯣ ꯁꯧꯒ꯭ꯔꯤꯗꯣ ꯑꯝꯕꯅ ꯍꯦꯛꯄ ꯂꯣꯏꯁꯤꯜꯂꯛꯑꯦ ꯍ ꯑꯩꯁꯨ ꯍꯧꯖꯤꯛꯀꯥꯟꯁꯦ ꯁꯧꯒ꯭ꯔꯤꯒꯨꯝꯕ ꯀꯥꯡꯍꯧꯒꯨꯝꯕ ꯑꯗꯒꯤ ꯁꯨꯝ ꯌꯦꯟꯗꯦꯝꯒ ꯑꯂꯨꯒ ꯑ ꯃꯣꯔꯣꯛ ꯑꯇꯦꯛꯄꯒ ꯇꯧꯔꯒ ꯃꯌꯥꯟ ꯃꯌꯥꯟꯒ ꯂꯣꯟꯕꯗꯣ ꯑꯗꯨꯒꯨꯝꯕꯁꯦ ꯑꯣꯏꯅ ꯆꯥꯕꯅ ꯍꯦꯟꯅꯥ ꯍꯥꯎꯌꯦꯅ
ꯑ ꯇꯋꯦ ꯇꯋꯦ ꯍꯧꯖꯤ ꯖꯤꯀꯥꯟ ꯀꯥꯂꯦꯟ ꯃꯇꯝꯁꯦ ꯃꯇꯝꯒꯤ ꯏꯟꯁꯥꯡ ꯁꯧꯒ꯭ꯔꯤꯒꯨꯝꯕ ꯊꯟꯖꯤꯡ ꯑꯃꯒ ꯃꯦꯠꯁꯤꯜꯂꯒ ꯀꯣ ꯌꯥꯝ ꯍꯥꯎꯕꯅꯤ ꯆꯥꯛꯁꯨ ꯑꯗꯨꯅ ꯍꯦꯟꯅ ꯆꯥꯕꯗ ꯍꯦꯟꯅ ꯆꯥꯕ ꯃꯌꯥꯝ ꯉꯝꯃꯦ
ꯎꯝ ꯃꯥꯅꯦ ꯍꯥꯏꯗꯤ ꯊꯧꯒ ꯁꯟꯕ ꯀꯥꯟꯁꯦ ꯍꯧꯖꯤꯛꯁꯦ ꯑꯍꯜ ꯑꯣꯏꯔꯛꯕ꯭ꯔꯥ ꯈꯪꯗꯦꯅꯦ ꯑꯗꯨꯝ ꯄꯨꯛꯀꯥꯁꯤ ꯅꯨꯡ ꯅꯨꯡꯉꯥꯏꯇꯕꯤ ꯈꯔ ꯇꯣꯏꯅ ꯆꯥꯁꯤꯜꯂꯛꯑꯗꯤ ꯏꯅꯦ ꯑꯩꯗꯤ ꯀꯩꯅꯣ ꯀꯩꯕꯨꯜ ꯂꯝꯖꯥꯎꯁꯦ ꯑꯃꯨꯛꯇꯕꯨ ꯆꯠꯇ꯭ꯔꯤꯅꯦ ꯍꯥꯏꯗꯤ ꯆꯠꯇꯤ ꯆꯠꯅꯤꯡꯕꯅꯦꯗ ꯅꯣꯏ ꯆꯠꯅꯤ ꯍꯥꯏꯗ ꯅꯨꯡꯕ ꯅꯨꯡꯉꯥꯏꯅꯤ
ꯀꯩꯕꯨꯜ ꯂꯝꯖꯥꯎꯁꯦ ꯑꯩꯈꯣꯏꯒꯤ ꯌꯨꯝꯗꯒꯤ ꯄꯪ ꯂꯥꯛꯗꯦ ꯀꯤꯂꯣꯃꯤꯇꯔ ꯇꯔꯥꯃꯉꯥꯗꯒꯤꯅ ꯀꯨꯟꯒꯨꯝꯕ ꯂꯥꯞꯄꯝꯒꯗ꯭ꯔꯥ ꯑꯗꯨꯗ ꯅꯨꯡꯗꯥꯡ ꯋꯥꯏꯔꯝ ꯒꯨꯝꯕ ꯅꯠꯇ꯭ꯔꯒꯅ ꯑꯌꯨꯛ ꯀꯨꯝꯕꯗ ꯆꯠꯂꯒꯗꯤ ꯁꯉꯥꯏꯁꯤ ꯐꯖꯅ ꯎꯕ ꯐꯪꯕꯖꯥꯠꯅꯤ ꯅꯨꯡꯊꯤꯜ ꯇꯥꯜꯂꯛꯇꯗꯤ ꯃꯤ ꯂꯥꯡꯅꯔꯛꯄ ꯃꯤ ꯌꯥꯝꯅꯕ ꯃꯇꯝꯅꯤꯅ ꯃꯤ ꯃꯅꯤꯟꯗꯨꯅ ꯃꯣꯏꯁꯨ ꯊꯣꯛꯂꯛꯇꯦ ꯄꯥꯛꯅ ꯑꯗꯨ ꯅꯨꯡꯗꯥꯡ ꯋꯥꯏꯔꯝ ꯃꯪꯁꯨꯨꯞ ꯑꯃꯪꯁꯨꯨꯞ ꯇꯧꯔꯛꯄ ꯑꯌꯨꯛ ꯉ ꯑꯉꯟꯕꯒꯨꯝꯕꯗꯗꯤ ꯌꯥꯝ ꯅꯛꯅ ꯂꯝꯕꯤ ꯆꯠꯐꯝ ꯑꯗꯨꯋꯥꯏꯗ ꯐꯥꯎꯕ ꯁꯉꯥꯏꯁꯤ ꯑꯗꯨꯝ ꯊꯣꯛꯑ ꯂꯩꯕꯖꯥꯠꯅꯤ
ꯍꯧꯖꯤꯛꯁꯤꯕꯨ ꯁꯉꯥꯏꯗꯨꯕꯨ ꯍꯥꯏꯗꯤ ꯀꯌꯥꯃꯨꯛꯇꯤ ꯂꯩꯔꯤꯖꯥꯠꯅꯣ ꯃꯁꯤꯡ
ꯁꯉꯥꯏꯁꯦ ꯃꯇꯝ ꯑꯃ ꯇꯨ ꯊꯥꯎꯖꯟ ꯀꯌꯥꯅꯣ ꯑꯃꯗ ꯃꯨꯠꯂꯦ ꯍꯥꯏꯅ ꯇꯧꯔ ꯕꯅꯦ ꯍꯧꯖꯤꯛ ꯏꯆꯦ ꯑꯃꯨꯛ ꯈꯔ ꯑꯃꯨꯛ ꯂꯩꯔꯕ ꯃꯥꯜꯂꯦ
ꯑꯣ ꯍꯥꯏꯗꯤ ꯁꯨꯝ ꯂꯩꯕ ꯍꯥꯏꯅ
ꯃꯌꯥꯝ ꯇꯧꯗꯅ ꯇꯧꯕꯕꯨꯗꯤ ꯑꯣꯏꯗꯕ ꯖꯥꯠꯅꯤꯗ ꯈꯔ ꯀꯨꯟꯒ ꯃꯔꯤ ꯃꯉꯥ ꯑꯃ ꯌꯥꯡꯈꯩꯗꯤ ꯍꯦꯛ ꯌꯧꯗꯕꯤꯗ
ꯎꯝ ꯃꯥ ꯃꯥꯅꯤ ꯑꯩꯈꯣꯏꯒꯤꯗꯤ ꯁꯉꯥꯏꯁꯤꯅ ꯁꯨꯝ ꯑꯩꯈꯣꯏ ꯃꯅꯤꯄꯨꯔꯒꯤꯗꯤ ꯁꯥꯗ ꯍꯥꯏꯗꯤ ꯑꯇꯣꯞꯄ ꯂꯝꯗ ꯐꯪꯗꯕ ꯑꯗꯒꯤ ꯁꯖꯤ ꯃꯈꯜ ꯑꯗ ꯁꯨꯝ ꯑꯣꯏꯔꯦꯗꯅ ꯑꯗꯨꯅ ꯁꯤꯒꯨꯝꯕꯁꯤꯗꯤ ꯐꯖꯅ ꯌꯣꯛꯈꯠꯄꯤꯕ ꯈꯣꯠꯄꯁꯦ ꯌꯥꯝ ꯐꯅ ꯑꯗꯨꯝ ꯈꯜꯂꯦ ꯍꯥꯏꯗꯤ ꯑꯇꯥꯡꯕ ꯃꯈꯜ ꯑꯃꯁꯨ ꯑꯗꯨꯝ ꯑꯣꯏꯌꯦꯗꯅꯀꯣ ꯑꯥꯗꯩ ꯑꯃꯁꯁꯤꯗꯤ ꯑꯗꯨꯝ ꯐꯪꯅꯗꯕꯁꯨ
ꯃꯐꯝ ꯑꯗꯨꯒꯤ ꯃꯌꯥ ꯑꯗꯨꯗ ꯂꯩꯔꯤꯕ ꯇꯥꯔꯤꯕ ꯃꯤꯌꯥꯝꯁꯤꯡꯗꯨ ꯄꯥꯠꯇ꯭ꯔꯗꯒꯤ ꯉꯥ ꯅꯨꯡ ꯐꯥꯔꯒ ꯌꯥꯝ ꯅꯨꯡꯉꯥꯏꯅ ꯏꯪ ꯆꯤꯛꯅ ꯂꯩ ꯕꯖꯥꯠꯅꯤꯗ
ꯑꯗꯨꯝ ꯑꯗꯨꯒꯤ ꯁꯉꯥꯏ ꯂꯩꯕ ꯖꯒꯥꯗꯋꯥꯏꯗꯨꯗ ꯑꯗꯨꯝ ꯈꯨꯟ ꯍꯥꯏꯗꯤ ꯃꯤ ꯑꯗꯨꯝ ꯇꯣꯠꯅ ꯇꯤꯟꯅꯔꯒ ꯇꯥꯕ꯭ꯔꯥ ꯅꯠꯇ꯭ꯔꯒ ꯈꯤꯇꯪ ꯍꯥꯏꯗꯤ ꯃꯣꯏꯗꯣ ꯇꯣꯉꯥꯟꯅ ꯍꯥꯏꯗꯤ ꯇꯣꯈꯥꯏꯅ ꯊꯝꯕ ꯈꯣꯠꯄ ꯑꯗꯨꯃꯥꯏꯅ ꯇꯧꯔꯤ ꯅꯠꯇ꯭ꯔꯣ
ꯁꯉꯥꯏꯒꯤ ꯆꯪꯐꯝ ꯃꯐꯝ ꯃꯣꯏ ꯈꯥꯖꯤꯜꯂ ꯂꯩꯕꯗꯨ ꯑꯗꯣ ꯑꯗꯨꯒꯤ ꯃꯇꯥꯏꯗꯗꯤ ꯂꯩꯔꯦ ꯑꯗꯨꯒ ꯈꯥꯖꯤꯜꯂꯒ ꯆꯪꯕꯒꯤꯗꯨꯗꯗꯤ ꯆꯤꯡꯁꯨ ꯑꯣꯏꯕꯅꯤꯅ ꯃꯤꯕꯨꯗꯤ ꯂꯩꯇꯦ ꯑꯗꯨꯒꯤ ꯈꯥꯖꯤꯜꯂꯤꯕꯗꯨꯒꯤ ꯑꯀꯣꯏꯕꯁꯤꯡꯗꯨꯗꯗꯤ ꯌꯨꯝ ꯂꯣꯏꯅ ꯇꯥꯔꯒ ꯑꯗꯨꯝ ꯂꯩꯕꯖꯥꯠꯅꯤ ꯑꯗꯨꯉ ꯁꯥꯏ ꯂꯩꯔꯤꯕ ꯄꯥꯠꯇꯨꯗꯁꯨ ꯑꯗꯨꯝ ꯉꯥ ꯅꯨꯡ ꯐꯥꯕ ꯃꯤ ꯑꯗꯨꯝ ꯇꯥꯕꯖꯥꯠꯅꯤ
ꯑꯩꯁꯨ ꯍꯌꯦꯡ ꯅꯣꯡꯃ ꯃꯇꯥꯡ ꯆꯥꯕꯝꯗ ꯆꯠꯄ ꯑ ꯌꯥꯝꯅꯕ ꯑꯩꯁꯨ ꯁꯦꯝ ꯁꯥꯟꯅꯕ ꯇꯧꯒꯦ ꯍꯥꯏꯗꯤ ꯆꯠꯅꯤꯡꯉꯦꯕ ꯆꯠꯅꯤꯡꯉꯒꯁꯨ ꯑꯩꯈꯣꯏꯒꯤ ꯍꯥꯏꯗꯤ ꯐꯨꯛꯅꯥꯥꯎ ꯍꯦꯛꯇ ꯍꯧꯒꯠꯂꯒ ꯈꯪ ꯇꯧꯕꯁꯦ ꯆꯠꯄꯁꯦ ꯌꯥꯗꯕꯁꯨ ꯑꯣꯏꯕꯅꯤꯅꯀꯣ ꯊꯕꯛ ꯑꯇꯩꯇꯩꯇ ꯂꯩꯔꯛꯄ ꯈꯣꯠꯄ ꯇꯧꯕ ꯑꯗꯒꯤ ꯑꯩꯈꯣꯏꯔꯣꯝꯗꯒꯤꯗꯤ ꯂꯥꯞꯁꯨ ꯂꯥꯞꯄꯦꯗꯅꯀꯣ
ꯑꯥꯎ ꯂꯥꯞꯄꯦ ꯂꯥꯞꯄꯦ
ꯅꯣꯏ ꯔꯣꯝꯗꯩꯩ ꯗꯤ ꯑꯃꯨꯛ ꯅꯛꯑꯦꯕ
ꯎꯝ
ꯃꯤꯅꯤꯠ ꯑꯥ ꯅꯣꯏꯔꯣꯝꯗꯩꯗꯤ ꯍꯧꯖꯤꯛ ꯍꯥꯏꯔꯤ ꯅꯪ ꯍꯥꯏꯔ ꯀꯤꯂꯣꯃꯤꯇꯔꯗꯨꯒꯤ ꯍꯥꯏꯔꯨꯔꯒꯗꯤ ꯃꯤꯅꯤꯠ ꯑꯥ ꯁꯝꯅꯃꯛꯇ ꯂꯝꯕꯤꯗꯨꯅꯒ ꯀꯔꯤꯒꯨꯝꯕ ꯐꯔꯗꯤ ꯃꯤꯅꯤꯠ ꯑꯃ ꯇꯔꯥ ꯇꯔꯥꯃꯉꯥ ꯀꯨꯟ ꯍꯥꯏꯔꯣꯅꯦ ꯁꯥꯡꯉꯕꯗꯀꯣ ꯑꯗꯨꯒꯨꯝꯕꯒꯤ ꯑꯔꯥꯞꯄꯗꯨꯅꯦꯕ ꯑꯣꯏꯗꯣꯏꯖ‌ꯦ
ꯃꯥꯅꯦ ꯑꯗꯨꯃꯥꯏꯅ ꯑꯣꯏꯗꯣꯏꯅꯦ ꯑꯗꯨꯕꯨ ꯍꯧꯖꯤꯛꯀꯥꯟꯖ‌ꯦ ꯀꯩꯀꯩ ꯊꯕꯛꯁꯦ ꯀꯃꯥꯏꯅ ꯇꯧꯔꯒ ꯄꯥꯏꯈꯠꯄ ꯑꯗꯒꯤ ꯇꯧꯔꯛꯀꯗꯕ ꯀꯔꯤ ꯈꯟꯕ ꯈꯣꯠꯄ ꯀꯃꯥꯏꯅ ꯇꯧꯕ ꯂꯩꯒꯦꯅꯦ ꯍꯧꯖꯤꯛꯀꯥꯟꯖ‌ꯦ
ꯑꯩꯒꯤ ꯇꯧꯔꯛꯀꯗꯕꯔꯣ
ꯑꯧ ꯃꯥꯅꯦ
ꯎꯝ ꯇꯧꯅꯤꯡꯕꯗꯤ ꯌꯥꯝ ꯂꯩꯗꯨꯅꯤ ꯑꯗꯣ ꯑꯩ ꯍꯧꯖꯤꯛꯇꯤ ꯁꯨꯝ ꯂꯥꯏꯔꯤꯛ ꯇꯝꯕ ꯍꯥꯏꯗꯤ ꯃꯥꯁꯇꯔ ꯇꯝꯃꯤꯅꯦꯅ ꯇꯧꯔꯤꯁꯦ ꯁꯤ ꯂꯣꯏꯁꯨ ꯂꯣꯏꯁꯤꯜꯂꯛꯑꯦ ꯊꯥ ꯑꯅꯤꯃꯨꯛ ꯂꯩꯔꯗꯤ ꯂꯣꯏꯁꯤꯜꯂꯛꯑꯅꯤ ꯁꯤ ꯂꯣꯏꯔꯒ ꯀꯥꯟꯗ ꯑꯗꯨꯝ ꯍꯥꯏꯗꯤ ꯑꯗꯨꯝ ꯑꯩꯗꯤ ꯕꯦꯠꯀꯨꯝꯕꯁꯦ ꯑꯣꯏꯅ ꯇꯧꯒꯦꯅ ꯇꯧꯔꯤꯌꯦ ꯑꯗꯣ ꯀꯩꯅꯣ ꯇꯧꯗꯅ ꯍꯥꯏꯗꯤ ꯁꯨꯝ ꯂꯥꯏꯕꯛ ꯐꯕ ꯍꯥꯏꯗꯣꯏꯔꯥ ꯈꯪꯗꯦ ꯑꯃꯗꯤ ꯑꯗꯨꯝ ꯑꯦꯛꯖꯥꯝ ꯑꯗꯨꯝ ꯊꯥꯔꯨꯕꯗ ꯌꯥꯎꯔꯛꯇꯅ ꯀꯩꯅꯣ ꯃꯤꯡꯕꯨꯗꯤ ꯆꯟꯈ꯭ꯔꯦ ꯍꯥꯏꯗꯤ ꯃꯣꯏꯒꯤꯗꯤ ꯃꯇꯝꯗꯣꯗꯤ ꯑꯀꯛꯅꯕ ꯅꯣꯡ ꯅꯤꯅꯤꯗ ꯍꯦꯟꯅ ꯄꯤꯗꯦꯕꯀꯣ
ꯎꯝ
ꯑꯗꯨꯅ ꯑꯗꯨꯗ ꯍꯥꯏꯗꯤ ꯆꯜꯍꯧꯗ꯭ꯔꯒꯗꯤ ꯑꯃꯨꯛ ꯑꯩ ꯑꯗꯣ ꯃꯊꯪ ꯆꯍꯤꯗ ꯑꯃꯨꯛ ꯇꯥꯗꯣꯏꯅꯤꯅ ꯍꯥꯏꯗꯅ ꯎꯆꯤꯟ ꯅꯥꯁꯤꯟ ꯇꯧꯔꯒ ꯑꯗꯨꯃꯥꯏꯅꯗꯤ ꯆꯟꯁꯤꯜꯍꯧꯋꯦ ꯑꯗꯨꯅ ꯑꯗꯨꯁꯨ ꯃꯊꯪꯒꯤ ꯊꯥ ꯑꯗꯨꯗꯒꯤꯗꯤ ꯑꯗꯨꯝ ꯀ꯭ꯂꯥꯁ ꯇꯧꯕꯗꯣ ꯍꯧꯔꯁꯦ ꯈꯣꯠꯂꯁꯦꯅ ꯑꯗꯨꯝ ꯍꯥꯏꯕꯅꯦ ꯑꯗꯨꯁꯨ ꯀꯥꯗꯕꯗꯤ ꯌꯥꯗꯦ ꯈꯣꯠꯇꯦꯅ ꯑꯗꯨꯝ ꯍꯥꯏꯌꯦ ꯍꯥꯏꯗꯤ ꯃꯣꯏꯒꯤ ꯑꯦꯇꯦꯟꯗꯦꯟꯁ ꯍꯥꯏꯇꯥꯔꯦꯀꯣ ꯑꯗꯨꯒꯤ ꯀꯥꯕꯒꯤ ꯄꯥꯔꯁꯦꯟꯗꯣ ꯁꯨꯗ꯭ꯔꯒꯗꯤ ꯐꯥꯏꯟ ꯌꯥꯝ ꯆꯥꯎꯅ ꯊꯤꯕ ꯈꯣꯠꯄ ꯇꯧ ꯃꯥꯜꯂꯦ
ꯐꯩꯅꯦ ꯐꯩꯅꯦ ꯑꯗꯨꯝ ꯃꯥꯏꯅ ꯇꯧꯔꯒ ꯍꯣꯠꯅꯔꯒ ꯇꯧꯒꯗꯕꯅꯤꯅꯦ ꯑꯐꯕ ꯊꯕꯛ ꯉꯥꯛꯇꯅꯤꯅꯦ ꯅꯪꯅ ꯄꯥꯏꯈꯠꯇꯧꯔꯤꯁꯦ
ꯑ ꯑꯩꯉꯣꯟꯗꯒꯤ ꯅꯪꯅꯁꯨ ꯀꯩꯁꯨ ꯇꯥꯔꯝꯃꯣꯏꯗ ꯑꯗꯨꯝ ꯈꯪꯉꯦ ꯅꯪꯒꯤꯁꯨ ꯄ꯭ꯂꯥꯟ ꯃꯊꯪ ꯃꯊꯪ ꯑꯗꯨꯝ ꯂꯩꯔꯤꯗꯨꯗꯤ
ꯑꯧ ꯂꯩꯕꯨꯗꯤ ꯂꯩꯌꯦ ꯑꯗꯨ ꯑꯣꯏꯔꯒꯁꯨ ꯐꯩ ꯇꯧꯒꯗꯕꯅꯦ ꯊꯕꯛꯁꯦ ꯉꯝꯃꯤꯈꯩ ꯍꯣꯠꯅꯔꯒ ꯍꯣꯠꯅꯕ ꯌꯔꯤ ꯉꯩꯗ ꯍꯣꯠꯅ ꯍꯧꯔꯔꯒ ꯍꯌꯦꯡꯋꯥꯏ ꯍꯣꯠꯅꯕ ꯉꯝꯗ꯭ꯔꯀꯥꯟꯗ ꯃꯇꯤꯛ ꯆꯥꯅ ꯂꯩꯍꯧꯔꯗꯤ ꯅꯨꯡꯉꯥꯏꯖꯅꯀꯣ
ꯑ ꯑꯣ ꯎꯝ ꯑꯩ ꯁꯣꯝꯗ ꯊꯕꯛ ꯑꯃꯇ ꯇꯧꯈꯤꯒꯦꯀꯣ ꯑꯃꯨꯛ ꯇꯧꯔꯛꯀꯦ ꯌꯥꯕ꯭ꯔꯣ
ꯑꯥꯎ ꯌꯥꯏꯌꯦ ꯌꯥꯏꯌꯦ
ꯑꯥꯎ ꯑꯥꯎ ꯑꯃꯨꯛ ꯇꯧꯔꯛꯀꯦꯀꯣ ꯑꯩ
ꯑꯧ
ꯊꯝꯃꯦ ꯊꯝꯃꯦ